ꯑ
ꯇꯔꯦ
ꯍꯣꯏ ꯑꯩ ꯌꯅꯤꯐꯣꯔꯝ ꯍꯥ ꯍꯤꯌꯦꯀꯣꯗ ꯑꯩ ꯆ
ꯀꯔꯤꯍꯥꯕꯤꯅꯣ ꯀꯩꯗꯧꯔꯤꯅꯣ ꯁꯣꯝꯝꯕ
ꯔꯣꯝꯕ ꯂꯩꯦ
ꯑꯩꯁꯨ ꯔꯨꯝꯗ ꯆꯪꯉꯅꯤꯅꯦ ꯌꯥꯝ ꯁꯥꯏ ꯑꯩꯁꯦ ꯆꯥꯛꯁꯨ ꯂꯥꯝꯃꯦ ꯑꯩꯁꯦ ꯍꯧꯖꯤꯛ ꯂꯥꯁꯤꯗꯣ ꯊꯛꯅꯤꯡꯉꯦ ꯑꯗꯣ ꯊꯥꯛꯗꯤ ꯑꯩ ꯊꯝꯃꯣꯏ ꯌꯥꯝꯅ ꯄꯦꯟꯖꯒꯗꯕꯅꯤ ꯃꯣꯔꯣꯛ ꯆꯥꯕ ꯌꯥꯗ꯭ꯔꯁꯨ ꯑꯗꯨꯝ ꯆꯥꯅꯤꯡꯕ ꯑꯩꯁꯦ
ꯍꯣꯏ ꯅꯪꯁ ꯃꯗꯨꯗꯤ ꯑꯩ ꯅꯪꯕꯨ ꯈꯪꯕꯁꯨ ꯉꯝꯗ꯭ꯔꯦ
ꯑꯗꯨꯅꯦ ꯍꯦꯟꯗꯤꯩ ꯍꯃꯜꯂꯕꯅꯦ ꯃꯣꯔꯣꯛꯗꯒꯤ ꯉꯥꯎꯔꯒ ꯁꯤꯗꯧꯔꯦ
ꯀꯅꯥ ꯅ ꯅꯪꯕꯨ ꯅꯅꯥꯍꯟꯕꯏꯒ ꯃꯔꯣꯛꯅꯅꯤ ꯍꯥꯏꯌꯦ ꯑꯗꯨ ꯑꯣꯏꯗꯤ
ꯀꯔꯤ ꯍꯥꯏꯕ
ꯀꯗꯥ ꯅꯪꯕꯨ ꯂꯥꯟꯕ꯭ꯔ ꯍꯥꯏꯗꯤ ꯃꯔꯨꯕꯅꯤ ꯍꯥꯏꯌꯦꯕ
ꯑꯇꯥꯗꯤꯀ ꯇꯥꯔꯕꯔ
ꯇꯥꯏ ꯇꯥꯗꯕ꯭ꯔꯣ ꯅꯪꯒꯦ
ꯇꯥꯏ ꯇꯥꯏꯦ
ꯇꯥꯗꯤ ꯌꯥꯝꯚꯔ ꯍꯦ
ꯐꯥꯕꯅꯦ ꯑꯩꯗꯤ ꯅꯪ ꯍꯧꯖꯤꯛ ꯐꯥꯎ ꯐꯪꯗꯕ꯭ꯔꯣ
ꯍꯗ ꯅꯪꯕꯨ ꯈꯪꯅꯒꯤ ꯑꯗꯨꯝ ꯍꯥꯏꯔꯤꯅꯤ ꯑꯩ ꯇꯒꯦ
ꯑꯩ ꯋꯥꯔꯤ ꯂꯤꯕꯤꯔꯒꯦ ꯀꯣ ꯐꯖꯅ ꯇꯥꯎꯋꯦ ꯐꯔꯕꯔꯤꯗꯤ ꯁꯔ ꯎ ꯐꯦꯃꯤꯂꯤ ꯑꯃꯗꯅꯦ ꯐꯦꯃꯤꯂꯤ ꯑꯃꯗ ꯅꯨꯄꯥ ꯑꯃꯗꯣ ꯃꯇꯨ ꯊꯤꯔꯦꯗꯅ ꯊꯤꯔꯒ ꯅꯨꯄꯤ ꯑꯃ ꯄꯣꯛꯑꯦꯕꯀꯣ ꯑꯩ ꯑꯃ ꯄꯣꯛꯑꯒ ꯃꯥꯒꯤ ꯅꯨꯄꯤꯗꯨꯣ ꯁꯤꯈ꯭ꯔꯦꯗꯅ ꯂꯩꯈꯤꯗ꯭ꯔꯦ ꯑꯗꯨꯒꯤ ꯃꯥꯗꯣ ꯑꯇꯣꯝꯕꯤ ꯑꯃꯨꯛ ꯊꯤꯔꯦ ꯊꯤꯔꯒ ꯑꯗꯨ ꯑꯇꯣꯝꯒꯤꯁꯨ ꯃꯥꯒꯤ ꯂꯩꯁꯥꯕꯤ ꯃꯆꯥ ꯅꯨꯄꯤ ꯑꯃ ꯑꯃꯨꯛ ꯀꯞ ꯄꯣꯛꯄꯤꯔꯦ ꯄꯣꯛꯄꯤꯔꯒ ꯃꯕꯥꯅꯤꯗꯣ ꯂꯩꯁꯥꯕꯤ ꯄꯨꯟꯅ ꯍꯧꯃꯤꯟꯅꯔꯦꯗꯅ ꯍꯧꯒꯠꯂꯦ ꯆꯧꯃꯤꯟ ꯅꯥꯔꯛꯑꯦ ꯆꯧꯃꯤꯟ ꯅꯥꯔꯛꯑꯒ ꯃꯃꯥ ꯑꯇꯣꯝꯕꯤꯗꯣ ꯃꯥꯅ ꯐꯠꯇꯕ ꯃꯥꯅ ꯐꯠꯇꯕ ꯑꯗꯨꯒꯤ ꯃꯥꯅ ꯐꯠꯇ꯭ꯔꯦꯕꯀꯣ ꯑꯗꯨꯒꯤ ꯎꯝ ꯑꯩ ꯑꯗꯨ ꯑꯍꯟꯒꯤ ꯃꯆꯥꯅꯨꯄꯤꯗꯣ ꯊꯤ ꯊꯤꯅ ꯇꯧꯕ ꯊꯤ ꯊꯤꯅ ꯇꯧ ꯇꯧꯔ ꯇꯧ ꯇꯧꯔꯒ ꯑꯗꯨꯕꯨ ꯑꯍꯟꯒꯤ ꯃꯆꯥꯅꯨꯄꯤꯗꯤ ꯃꯤ ꯌꯥꯝ ꯐꯥꯕ ꯚꯕꯨꯛꯁꯨ ꯌꯥꯝ ꯐꯥꯕ ꯃꯕꯨꯛꯁꯨ ꯐꯩꯌꯦ ꯑꯗꯨꯒ ꯑꯗꯨꯃꯥꯏꯅ ꯇꯧꯔꯒ ꯃꯥꯗꯣ ꯅꯨꯄꯤꯒꯤ ꯊꯕꯛ ꯌꯥꯝ ꯐꯥꯅ ꯇꯧꯔꯦ ꯑꯗꯨꯒ ꯏꯁꯤꯡ ꯁꯣꯛꯄ ꯈꯠ ꯈꯣꯠꯄꯁꯨ ꯌꯥꯝ ꯂꯥꯞꯑꯦꯕꯀꯣ ꯑꯗꯨꯒꯤ ꯃꯣꯏꯒꯤ ꯃꯇꯝꯗꯗꯤ ꯊꯥꯏ ꯊꯥꯏꯅꯒꯤꯀꯣ ꯑꯗꯨꯒ ꯂꯥꯞꯂꯒ ꯑꯗꯨ ꯏꯁꯤꯡ ꯁꯣꯛꯅꯤꯡꯉꯥꯏ ꯆꯠꯂꯦ ꯆꯠꯄ ꯀꯥꯟꯗ ꯃꯥꯗꯤ ꯃꯤ ꯃꯕꯨꯛ ꯐꯥꯕ ꯃꯤ ꯌꯥꯝ ꯐꯥꯕ ꯃꯤ ꯑꯣꯏꯕꯒꯤꯀꯣ ꯃꯥꯗꯣ ꯑꯗꯨꯃꯥꯏꯅ ꯇꯧꯔꯒ ꯏꯁꯤꯡ ꯁꯣꯛꯀꯦ ꯇꯧꯕ ꯀꯥꯟꯗ ꯎ ꯀꯩꯅꯣ ꯃꯥꯗꯣ ꯏꯁꯤꯡ ꯁꯣꯛꯅꯤꯡꯉꯥꯏ ꯑꯗꯨꯝ ꯅꯨꯡꯇꯤꯒꯤ ꯆꯠꯄꯅꯦꯕ ꯅꯨꯡꯇꯤꯒꯤ ꯑꯗꯨꯝ ꯆꯠꯂꯒ ꯅꯣꯡꯃꯗꯤ ꯃꯥ ꯀꯩꯅꯣ ꯏꯁꯤꯡ ꯀꯔꯤ ꯀꯔꯥ ꯂꯣꯏ ꯂꯣꯏꯅ ꯂꯣꯏꯁꯤꯜꯂꯦ ꯍꯥꯏꯌꯦ ꯂꯣꯏꯁꯤꯜꯂꯒ ꯂꯣꯏꯁꯤꯟꯕ ꯍꯥꯏꯁꯦ ꯌꯨꯁ ꯁꯤꯖꯤꯟꯅꯅꯤꯡꯉꯥꯏ ꯂꯩꯇꯕꯀꯣ ꯑꯗꯨꯃꯥꯏꯅ ꯇꯧꯔꯒ ꯑꯗꯨ ꯃꯃꯥ ꯑꯇꯣꯝꯕꯤꯗꯨꯅ ꯍꯧꯖꯤꯛ ꯑꯩꯈꯣꯏ ꯏꯁꯤꯡ ꯀꯔꯤꯁꯨ ꯂꯩꯇ꯭ꯔꯦꯒ ꯊꯛꯅꯤꯡꯉꯥꯏ ꯆꯥꯅꯤꯡꯉꯥꯏ ꯀ ꯀꯁꯨ ꯂꯩꯇ꯭ꯔꯦ ꯆꯩꯔꯦ ꯍꯧꯖꯤꯛꯃꯛ ꯏꯁꯤꯡ ꯂꯧꯕ ꯆꯠꯂꯣꯒ ꯆꯩꯔꯦ ꯆꯩꯔꯒ ꯃꯆꯥ ꯃꯆꯥꯅꯨꯄꯤꯗꯨꯗꯤ ꯍꯥꯏꯗꯕ ꯑꯍꯟꯒꯤ ꯃꯆꯥꯅꯨꯄꯤꯗꯣ ꯑꯗꯨꯃꯥꯏꯅ ꯍꯥꯏꯔꯒ ꯑꯗꯨ ꯅꯨꯄꯤꯗꯣ ꯑꯃꯨꯛ ꯆꯠꯂꯦ ꯂꯧꯅꯤꯡꯉꯥꯏ ꯆꯠꯂꯒ ꯋꯦꯜꯗꯀꯣ ꯏꯁꯤꯡ ꯂꯧꯧꯅꯤꯡꯉꯥꯏ ꯆꯠꯅꯤꯡꯉꯥꯏ ꯆꯠꯄ ꯀꯥꯟꯗ ꯍꯅꯨꯕꯤ ꯑꯃ ꯐꯤꯔꯣꯜ ꯀ ꯈꯔꯁꯨ ꯂꯣꯏꯅ ꯀꯥꯏꯔꯒ ꯑꯗꯨ ꯊꯦꯡꯅꯔꯦ ꯊꯦꯡꯅꯔꯒ ꯑꯗꯨ
ꯑꯗꯨ ꯍꯟꯅꯨꯕꯤꯗꯨꯅ ꯏꯕꯦꯝꯃ ꯏꯁꯤꯡ ꯉꯥꯛꯇ ꯊꯥꯛꯀꯦ ꯏꯁꯤꯡꯗꯣ ꯄꯤꯕ ꯌꯥꯒꯗ꯭ꯔꯥ ꯍꯥꯏꯔꯦ ꯍꯥꯏꯔꯒ ꯃꯥꯅ ꯍꯣꯏ ꯌꯥꯏꯌꯦ ꯌꯥꯅ ꯏꯁꯤꯡꯗꯣ ꯄꯤꯔꯦꯗꯅ ꯊꯛꯔꯦ ꯊꯛꯄ ꯀꯥꯟꯗ ꯑꯗꯨꯒꯤ ꯂꯩꯁꯥꯕꯤ ꯅꯠꯇꯦ ꯑꯗꯨꯒꯤ ꯍꯅꯨꯕꯤꯗꯣ ꯐꯦꯔꯤꯔꯤꯅꯦꯕ ꯃꯥꯒꯤꯦ ꯑꯣ ꯐꯦꯔꯤ ꯑꯣꯟꯊꯣꯔꯛꯑꯦ ꯍꯥꯏꯌꯦ ꯑꯣꯟꯊꯣꯛꯂꯛꯄ ꯀꯥꯟꯗ ꯕꯣꯔ ꯄꯤꯕꯤꯔꯦ ꯍꯥꯏꯌꯦ ꯑꯗꯨ ꯂꯩꯁꯥꯏꯕꯤꯗ ꯅꯪꯁꯦ ꯅꯪꯅ ꯉꯥꯡꯊꯣꯛꯄ ꯀꯥꯟꯗ ꯂꯩ ꯃꯅꯝ ꯅꯨꯡꯁꯤꯕ ꯐꯖꯕ ꯁꯅꯥ ꯂꯨꯄꯥ ꯂꯪꯅ ꯋꯥ ꯉꯥꯡꯕ ꯈꯨꯗꯤꯡ ꯑꯗꯨ ꯊꯣꯛꯄ ꯑꯣꯏꯌꯨꯀꯣ ꯍꯥꯏꯕꯤꯔꯦ
ꯍꯥꯏꯕꯤꯕꯒꯦ ꯍꯣꯏ ꯍꯥꯏꯔꯒ ꯑꯃꯨꯛ ꯍꯟꯈ꯭ꯔꯦ ꯍꯟꯕ ꯀꯥꯟꯗ ꯑꯗꯨꯒꯤ ꯂꯩꯁꯥꯕꯤꯗꯣ ꯃꯥꯅ ꯋꯥ ꯉꯥꯡꯕ ꯈꯨꯗꯤꯡ ꯂꯩꯅꯤ ꯈꯪꯗꯦ ꯗꯥꯏꯃꯟꯅꯦ ꯈꯪꯗꯦ ꯈꯪꯗꯦ ꯁꯅꯥ ꯂꯨꯄꯥ ꯑꯗꯨꯝ ꯊꯣꯛꯑꯦ ꯍꯥꯏꯌꯦ ꯑꯗꯨꯝ ꯊꯣꯛꯄꯒꯤ ꯃꯥꯗ ꯀꯩꯅꯣ ꯇꯧꯔꯦ ꯃꯥꯒꯤ ꯃꯃꯥ ꯑꯇꯣꯝꯕꯤꯗꯣ ꯃꯃꯥ ꯑꯇꯣꯝꯕꯤꯗꯨꯅ ꯎ ꯃꯆꯥꯅꯨꯄꯤꯁꯨ ꯑꯗꯨꯃꯥꯏꯅ ꯇꯧꯍꯟꯅꯤꯡꯉꯥꯏ ꯍꯥꯏꯅ ꯏꯁꯤꯡ ꯁꯣꯛꯄ ꯆꯠꯍꯜꯂꯦ ꯑꯗꯨꯃꯥꯏꯅ ꯇꯧꯕꯅꯦ ꯑꯗꯨꯃꯥꯏꯅ ꯇꯧꯕꯅꯦ ꯂꯣꯏꯅ ꯋꯥꯔꯤ ꯂꯤꯕꯤꯔꯦꯗꯅ ꯑꯗꯨ ꯑꯍꯟꯒꯤ ꯃꯆꯥꯅꯨꯄꯤ ꯑꯗꯨꯅ ꯂꯤꯕꯤꯕꯒꯤ ꯑꯇꯣꯝꯕꯤꯒꯤ ꯃꯆꯥꯅꯨꯄꯤꯁꯨ ꯑꯃꯨꯛꯀ ꯑꯗꯨ ꯇꯧꯅꯤꯡꯉꯥꯏ ꯍꯥꯏꯅ ꯆꯠꯂꯦ ꯆꯠ ꯆꯠ ꯆꯠ ꯆꯠꯂꯒ ꯏꯁꯤꯡ ꯃꯥꯎꯐꯝ ꯌꯧꯔꯦ ꯃꯥꯗꯣ ꯋꯥꯔꯦ ꯋꯥꯔꯒ ꯁꯥꯎꯅꯤꯡ ꯁꯥꯎꯈ꯭ꯔꯦ ꯃꯥꯗꯣ ꯁꯥꯎꯔꯒ ꯄꯣꯊꯥꯔꯦ ꯄꯣꯊꯥꯔꯒ ꯏꯁꯤꯡ ꯂꯧꯒꯦ ꯇꯧꯕꯗ ꯑꯗꯨꯒꯤ ꯍꯅꯨꯕꯤꯗꯨꯅꯁꯨ ꯑꯃꯨꯛꯀ ꯂꯥꯛꯑꯦ ꯂꯥꯛꯑꯒ ꯏꯕꯦꯝꯃ ꯏꯁꯤꯡ ꯊꯛꯆꯒꯦ ꯏꯁꯤꯡ ꯏꯁꯤꯡ ꯑꯩ ꯌꯥꯝ ꯊꯛꯅꯤꯡꯉꯦ ꯍꯥꯏꯔꯦ ꯍꯥꯏꯕꯒ ꯉꯁꯤꯒꯤ ꯑꯇꯣꯝꯕꯤꯒꯤ ꯃꯆꯥꯅꯨꯄꯤꯒꯤ ꯃꯕꯨꯛ ꯐꯠꯇꯕꯅꯤꯅ ꯏꯆꯦ ꯑꯅꯥ ꯋꯥꯔꯤ ꯂꯤꯕꯤꯕ ꯅꯨ ꯅꯨꯄꯤꯗꯨꯒꯤ ꯃꯥꯟꯦꯗ ꯃꯁꯤ ꯅꯨꯄꯤꯁꯦꯅꯦ ꯆꯠꯂꯣ ꯑꯩ ꯐꯥꯎ ꯂꯧꯕ ꯀꯩꯅꯣ ꯂꯧꯑꯣ ꯂꯧꯕ ꯉꯝꯗ꯭ꯔꯤꯉꯩꯁꯤꯗ ꯀꯔꯤ ꯏꯁꯤꯡꯅꯣ ꯆꯠꯂꯣ ꯍꯥꯏꯅ ꯑꯗꯨꯃꯥꯏꯅ ꯇꯧꯕꯤꯔꯦ ꯑꯗꯨꯃꯥꯏꯅ ꯉꯥꯡꯕꯤꯕ ꯀꯥꯟꯗ ꯑꯗꯨꯒꯤ ꯍꯩꯅꯕꯤꯗꯣ ꯐꯦꯔꯤ ꯑꯣꯟꯊꯣꯔꯛꯏꯗꯅ ꯐꯦꯔꯤ ꯑꯣꯟꯊꯣꯔꯛꯑꯒ ꯑꯃꯨꯛꯀ ꯅꯪꯅ ꯇꯧꯖꯕ ꯅꯪꯅ ꯐꯪꯖꯒꯅꯤ ꯑꯗꯨꯒꯤ ꯅꯪꯁ ꯁꯦ ꯋꯥ ꯉꯥꯡꯕ ꯀꯥꯟꯗ ꯂꯤꯟ ꯍꯪꯉꯣꯏꯗꯣ ꯐ꯭ꯔꯣꯛꯇꯣ ꯑꯗꯨ ꯈꯛꯇ ꯅꯪꯒꯤ ꯆꯤꯟꯅꯒꯦ ꯊꯣꯛꯛꯅꯤ ꯍꯥꯏꯕ ꯄꯤꯔꯦ ꯍꯥꯏꯕꯤꯕꯒꯦ ꯃꯥꯗꯣ ꯋꯥ ꯉꯥꯡꯕ ꯌꯥꯗ꯭ꯔꯦ ꯑꯃ ꯐꯥꯎꯦ ꯋꯥ ꯉꯥꯡꯕ ꯈꯨꯗꯤꯡ ꯂꯤꯟꯅꯤ ꯈꯪꯗꯦ ꯍꯪꯉꯣꯏꯅꯤ ꯈꯪꯗꯦ ꯑꯗꯨꯒꯨꯝꯕ ꯀꯥꯛꯇ ꯊꯣꯛꯑꯦ ꯊꯣꯛꯂꯒ ꯇꯧꯕꯒꯤ
ꯍꯜꯂꯦ ꯍꯜꯂꯒ ꯑꯋꯥ ꯉꯥꯡꯊꯣꯛꯄ ꯁꯨꯛꯌꯥ ꯌꯥꯗ꯭ꯔꯦ ꯃꯌꯨꯝ ꯌꯧꯔꯒ ꯃꯥꯒꯤ ꯑꯣ ꯆꯗꯒꯤ ꯍꯪꯉꯣꯏꯅꯦ ꯂꯤꯟꯅꯦ ꯑꯗꯨꯒꯨꯝꯕ ꯈꯛꯇ ꯊꯣꯛ ꯊꯣꯛꯣꯛ ꯊꯣꯛꯣꯛꯄꯗꯤ ꯃꯥꯗ ꯋꯥ ꯉꯥꯡꯕ ꯌꯥꯗ꯭ꯔꯦ ꯑꯗꯨꯒ ꯃꯥꯗꯣ ꯈꯨꯟꯗ ꯃꯣꯏꯒꯤ ꯚꯤꯂꯦꯖꯇꯁꯨ ꯂꯩꯕ ꯌꯥꯗ꯭ꯔꯦ
ꯑꯥ
ꯠꯇꯕꯒꯤ ꯁꯥꯎꯔꯦ ꯁꯥꯎꯔꯦ ꯑꯗꯨꯒ ꯃꯆꯦꯗꯣ ꯑꯃꯨꯛꯀ ꯕ꯭ꯂꯦꯝ ꯇꯧꯔꯦ ꯆꯩꯔꯦ ꯅꯪꯅ ꯑꯣꯏꯗꯕ ꯉꯥꯡꯕꯤꯕꯒꯤ ꯅ ꯅꯪꯅꯅꯦ ꯏꯆꯥ ꯅꯨꯨꯄꯤꯗ ꯁꯨꯃꯥꯏꯅ ꯊꯣꯛꯍꯜꯂꯤꯁꯦ ꯍꯥꯏꯅ ꯑꯃꯨꯛꯀ ꯆꯩꯔꯦ ꯆꯩꯔꯒ ꯎꯝ ꯋꯥꯔꯤꯗꯣ ꯑꯩ ꯀꯥꯎꯈ꯭ꯔꯦ ꯑꯗꯨꯗꯒꯤ ꯇꯦꯟꯁꯤꯟ ꯂꯣꯏꯁꯤꯜꯂꯁꯤꯀꯣ ꯎ ꯑꯩ ꯃꯊꯪꯗ ꯀꯥꯎꯈ꯭ꯔꯏ ꯀꯃꯥꯏꯅ ꯇꯧꯁꯤ ꯍꯥꯏꯅꯣ
ꯑ
ꯅꯪ ꯆꯛꯁꯥꯔ ꯑꯣꯏꯣꯏꯗ꯭ꯔꯣ
ꯑ
ꯆꯥꯛ ꯆꯥꯔꯣꯏꯗ꯭ꯔꯣ
ꯆꯔꯨ ꯆꯔꯨ ꯅ ꯆꯂ ꯆꯁꯨꯣ
ꯂꯩꯔꯝꯒꯅꯤ ꯇꯨ ꯌꯥꯝ ꯂꯩꯌꯦ ꯑꯗꯨꯗꯤ
ꯍꯖꯔ ꯃꯗꯤ
ꯆꯥꯅꯤꯡꯕ ꯑꯗꯣ ꯄꯨꯛꯁꯦ ꯀꯃꯥꯏꯅ ꯇꯧꯗꯣꯏꯅꯣ ꯑꯩ ꯈꯪꯗ꯭ꯔꯤꯗ
ꯁꯥꯟꯅꯈꯗꯤ ꯆꯥꯊꯣꯛꯑꯣ
ꯃꯣꯔꯣꯛ ꯆꯥꯗ꯭ꯔꯗꯤ ꯑꯃꯨꯛ ꯆꯥꯛ ꯆꯥꯡꯂꯣꯏꯗꯕ
ꯅꯪ ꯄꯩꯁꯥ ꯑꯃꯨꯛ ꯁꯄꯦꯟ ꯇꯧꯅꯤ ꯆꯂꯑꯒ
ꯑꯩ ꯂꯥꯁꯤꯗꯣ ꯊꯛꯇ꯭ꯔꯗꯤ ꯌꯥꯗ꯭ꯔꯦꯀꯣ ꯑꯩ ꯊꯃꯣꯏ ꯄꯦꯜꯂꯔꯣꯏ ꯑꯗꯨ ꯊꯛꯂꯔꯗꯤ ꯑꯩꯒꯤ ꯌꯥꯝꯅ ꯄꯦꯟꯕ ꯑꯣꯏꯔꯅꯤ ꯌꯥꯝꯄꯦꯗꯅꯦ ꯑꯗꯨꯒꯤ ꯑꯩ ꯍꯣꯔꯦꯟ ꯂꯧꯔꯒ ꯊꯛꯀꯅꯦꯕ ꯈꯪꯕ꯭ꯔꯥ
ꯋꯥꯟ ꯊ꯭ꯔꯤ ꯎꯝ
ꯈꯝꯗ꯭ꯔꯦꯗ ꯄꯨꯟꯁꯤꯁꯦ ꯭ꯌꯨꯗꯤ ꯆꯠꯄ ꯌꯥꯝ ꯇꯂꯦ
ꯍꯣꯏ ꯑꯩꯁꯨ ꯌꯥꯝ ꯇꯅꯄꯔ ꯂꯩꯇ ꯆꯇ꯭ꯔ ꯌꯥꯔꯅꯦ
ꯍꯣꯏ ꯑꯗꯨꯅꯦ
ꯆꯠꯇꯩꯌꯥ ꯆꯥꯛ
ꯃꯥꯅꯤ ꯎ
ꯑꯩ ꯅꯪꯒꯤ ꯍꯂ ꯣ ꯐꯤꯒꯥꯏꯒꯤ ꯄ꯭ꯔꯤꯇꯥ ꯗꯤꯇꯤ ꯍꯥꯂ ꯀꯝ ꯇꯥꯟꯗ ꯗꯤꯇꯤ ꯍꯥꯂ ꯀꯝ ꯇꯥꯟꯗꯥ ꯌꯥꯏꯒ
ꯌꯥꯏꯌꯦ ꯌꯥꯏꯌꯦ ꯀꯥꯏꯗꯦ ꯀꯥꯏꯗ
ꯑ ꯎꯝ
ꯑꯣ
ꯑ ꯎꯝ ꯇꯥꯏ ꯀꯩꯅꯁꯨ
ꯆꯥꯛꯆꯥꯥꯔꯣꯅꯁꯨ
ꯑ ꯌꯗ ꯇꯁꯨ ꯄꯔꯁ ꯑꯁꯦ ꯀ ꯀ ꯀꯅ ꯇꯇ ꯑꯣꯥ
ꯐꯁꯨ ꯀꯥꯏꯗꯦ
ꯎꯝ ꯑ ꯃꯥꯒꯤꯗꯤꯀꯣ ꯃꯥ ꯀꯣꯜ ꯇꯧꯔꯝꯅꯤꯅ ꯌꯥꯝ ꯂꯩꯈꯤꯅꯦꯕ
ꯑꯣ ꯑ ꯆꯀꯥꯦ
ꯍ ꯨꯂꯥꯏ ꯀꯁ ꯗꯤ
ꯆꯨꯝꯃꯦ ꯆꯨꯝꯃꯦ
ꯅꯆꯥꯅꯨꯄꯤ ꯑꯕꯨ ꯅꯪꯒꯤ ꯏꯃꯥ ꯑꯣꯏꯔꯕꯣ
ꯇꯥꯛꯇꯥꯔꯣ ꯅꯁꯥ ꯁꯣꯛꯀꯅꯤꯀꯣ ꯍꯣꯔꯦꯟ ꯆꯥꯛꯂꯥꯃꯒꯗꯤ
ꯋꯥ ꯃꯥꯎꯗꯤ ꯋꯥꯗ ꯈꯣ ꯅꯪꯁ ꯄꯜꯂꯕꯣ
ꯑꯩ ꯌꯨꯝ ꯄꯥꯜꯂꯦ
ꯏꯁ ꯊꯨꯏꯍꯦ
ꯏꯆꯥꯗꯤ ꯂꯩꯇ꯭ꯔꯔꯤ ꯑꯩ ꯃꯄꯥ
ꯅꯁꯥ ꯅꯆꯥꯥ ꯂꯩꯔꯅ
ꯏꯆꯥ ꯂꯩꯅꯤꯡꯉꯥꯏꯗꯣ ꯑꯩꯒꯤ ꯅꯨꯄꯥꯗꯨ ꯋꯥꯅ ꯂꯩꯌꯦꯕ ꯑꯩꯈꯣꯏꯅꯤ ꯂꯩꯃꯤꯟꯅꯗꯦꯕ
ꯑꯝ
ꯒ꯭ꯌꯥꯟ ꯇꯥꯕ꯭ꯔꯥꯏꯅ ꯍꯥꯏꯁꯦ
ꯍꯣꯏ ꯀꯨꯏꯗ꯭ꯔꯤꯉꯩꯗ ꯄꯣꯛꯅꯤꯡꯉꯩ ꯇꯧꯁꯤꯜꯂꯣ ꯅꯠꯇ꯭ꯔꯗꯤ ꯆꯍꯤꯗꯣ ꯌꯥꯔꯔꯣꯏ
ꯃꯊꯪꯒꯤ ꯃꯊꯪꯒꯤ ꯆꯍꯤꯗ ꯄꯣꯛꯂꯅꯤ ꯑꯁꯤꯒꯤ ꯆꯍꯤꯗꯗꯤ ꯑꯩ ꯄꯣꯛ ꯇꯧ ꯃꯥ ꯃꯥꯟꯗ꯭ꯔꯦ
ꯍꯣꯏ ꯍꯣꯏ ꯃꯔꯅꯁꯨ ꯐꯔꯦ
ꯎꯝ ꯑꯗꯨꯅꯤꯗ
ꯑꯩꯗꯤ ꯅꯦꯛꯁ ꯗꯦꯞ ꯄꯣꯛꯔꯒ ꯆꯠꯂꯁꯤꯅ ꯃꯛꯄꯥꯡꯈꯟꯕ
ꯗꯦ ꯃꯊꯪꯒꯤ ꯆꯍꯤꯗ ꯑꯉꯥꯡ ꯁꯣꯏꯗꯕꯤ ꯄꯣꯛꯔꯅ
ꯍ ꯍꯣꯏ ꯃ ꯍ
ꯎꯝ ꯑꯩ ꯅꯨꯄꯥ ꯂꯩꯇꯦ ꯍꯥꯏꯕꯅꯤꯅꯦ ꯇꯧꯅꯤꯅ
ꯄ꯭ꯂꯥꯟ ꯇꯔ ꯐꯦꯅꯤ ꯄ꯭ꯂꯅꯤ
ꯎꯝ ꯍꯧꯖꯤꯛꯅ ꯍꯧꯔꯕꯅ ꯈꯤꯇꯪ ꯈꯤꯇꯪ
ꯍ ꯃ ꯃꯗ ꯁꯤꯁꯤꯡ ꯍꯥꯎꯗꯗꯤ ꯌꯥꯎꯗꯦ ꯍꯥꯎꯗꯤ ꯀꯥꯟꯁꯤꯀ ꯄ꯭ꯂ ꯇꯗꯦꯗꯤꯁꯤ
ꯑꯗꯨꯅ
ꯇ
ꯀꯔꯤꯅꯣ ꯅꯪ ꯆꯠꯂꯝꯥꯛꯑꯝꯗꯕꯅꯣꯅꯦ
ꯑ
ꯄꯕ꯭ꯔꯣꯅꯦ
ꯍꯥ
ꯆꯥꯛ ꯂꯥꯝꯗ꯭ꯔꯣ ꯍꯥꯏꯕ
ꯝ